ꯇꯥꯏ ꯇꯥꯏ
ꯑꯩꯅꯥ ꯉꯥꯡꯕꯗꯤ ꯐꯖꯟ ꯇꯥꯔꯥꯕꯣ
ꯈꯤꯇꯪ ꯇꯞꯅ ꯇꯥꯏ ꯈꯤꯇꯪ ꯍꯧ ꯉꯥꯡꯕ ꯌꯥꯕ꯭ꯔꯥ ꯌꯦꯉꯣ
ꯑꯣ ꯉꯥꯡꯒꯦ ꯑꯗꯣ ꯃꯔꯛ ꯃꯔꯛꯇ ꯂꯥꯡꯕ ꯈꯣꯠꯄ ꯌꯥꯎ ꯇꯥꯔꯗꯤ ꯇꯥꯗꯕ ꯌꯥꯎ ꯇꯥꯔꯗꯤ ꯑꯗꯨꯝ ꯍꯥꯏꯕꯤꯔꯛꯑꯣꯀꯣ ꯍꯥꯏꯗꯤ
ꯑꯣ
ꯋꯥꯔꯤ ꯋꯥꯇꯥꯏꯖꯦ ꯊꯣꯏꯗꯣꯛꯄ ꯀꯩꯅꯣꯕꯗꯤ ꯅꯠꯇꯦ ꯑꯗꯨ ꯈꯣꯏ ꯍꯨꯖꯤꯛ ꯑꯥ ꯌꯥꯝ ꯁꯥꯕꯅ ꯃꯔꯝ ꯑꯣꯏꯔꯒ ꯃꯥꯂꯦꯝꯒꯤ ꯃꯐꯝ ꯑꯌꯥꯝꯕꯗ ꯍꯧꯖꯤꯛ ꯊꯦꯡꯅꯔꯤꯕ ꯑꯋꯥꯕꯖꯤ ꯑꯗꯣ ꯃꯔꯨꯞ ꯍꯟꯗꯛꯅꯤ ꯀꯩꯅꯣꯅꯤ ꯑꯈꯣꯏ ꯍꯤꯃꯥꯂꯌꯥꯒꯤ ꯖꯒꯥꯖꯤꯡꯗ ꯂꯩꯕꯁꯤꯗꯤ ꯑꯈꯣꯏ ꯇꯦꯟ ꯗꯤꯒ꯭ꯔꯤꯗꯒꯤ ꯋꯥꯡꯈꯠꯇꯦ ꯍꯥꯏꯖꯔꯤꯕ ꯑꯗꯨꯒ ꯑꯇꯩ ꯁꯔꯨꯛꯁꯤꯡꯖꯤꯗꯤ ꯑꯗꯨꯛꯀꯤ ꯃꯇꯤꯛ ꯁꯥꯔꯦ ꯑꯗꯣ ꯑꯥ ꯃꯁꯤ ꯃꯍꯧꯁꯥꯒꯤ ꯆꯍꯤ ꯈꯣꯏ ꯀꯨꯏꯅ ꯀꯨꯏꯅ ꯂꯩꯔꯒ ꯑꯃꯨꯛ ꯑꯃꯨꯛ ꯇꯧꯕ ꯑꯗꯨꯒꯨꯝꯕ ꯑꯦꯜꯅꯤꯅꯣ ꯀꯥꯏꯅ ꯂꯩꯕ ꯁꯤꯒꯤꯖꯤ ꯑꯣꯏꯗꯤ ꯑꯣꯏꯗꯣꯏꯅꯤ ꯑꯗꯨ ꯃꯔꯨꯞ ꯁꯤꯒꯤ ꯃꯇꯥꯡꯗꯒ ꯀꯔꯤ ꯀꯔꯤ ꯈꯪꯕ ꯂꯩ?
ꯑꯁ ꯁꯤꯒꯤ ꯃꯇꯥꯡꯖꯤꯗꯤ ꯊꯣꯏꯗꯣꯛꯄ ꯈꯪꯕꯗꯤ ꯂꯩꯖꯗꯦ ꯑꯗꯨꯕꯨ ꯑꯩ ꯇꯥꯖꯕꯗ ꯑꯁ
ꯈꯣꯏꯒꯤ ꯂꯩꯔꯤꯕ ꯑꯩ ꯂꯝꯗꯝ ꯑꯁꯤ ꯌꯥꯎꯏ꯫ ꯍꯥꯏꯕꯗꯤ ꯃꯑꯣꯡ ꯈꯤꯇꯪ ꯀꯜꯂꯤ ꯑꯗꯨꯅ ꯍꯧꯖꯤꯛ ꯍꯧꯖꯤꯛ ꯂꯩꯔꯤꯕ ꯂꯝ ꯑꯁꯤ ꯈꯤꯇꯪ ꯌꯧꯔꯛꯀꯅꯤ ꯃꯅꯤꯟ ꯑꯣꯏ ꯀꯔꯤ ꯑꯣꯏ ꯃꯅꯤꯟꯗꯨꯅ ꯁꯨꯝ ꯁꯥꯔꯒ ꯗꯗꯤ ꯒ꯭ꯌꯥꯟ ꯌꯥꯝꯅ ꯁꯥꯔꯝꯃꯗꯕꯅꯤꯅꯦꯅ ꯈꯟꯗꯅ ꯃꯊꯥ ꯁꯥꯔꯤꯅꯤ꯫
ꯑꯗꯨꯅꯤ ꯃꯔꯨꯞ ꯑꯗꯨ ꯃꯔꯨꯞꯅ ꯉꯥꯡꯕꯗꯣ ꯈꯤꯇꯪ ꯈꯣꯏ ꯀꯟꯅ ꯉꯥꯡꯕꯤꯔꯛꯑꯣ ꯐꯦꯟ ꯃꯈꯣꯟꯁꯨ ꯇꯥꯕ ꯃꯥꯜꯂꯦ꯫ ꯑ ꯈꯤꯇꯪ ꯁꯦꯝꯕꯤꯌꯣ ꯑꯩꯒꯤ ꯑꯩꯒꯤꯗꯗꯤ ꯇꯥꯗ ꯇꯥꯕ ꯈꯣꯠꯄ ꯀꯩꯅꯝ ꯂꯩꯇꯕ꯭ꯔꯥ?
ꯂꯩꯇꯦ ꯂꯩꯇꯦ
ꯑ ꯁꯥꯕꯒꯤ ꯆꯥꯡꯖꯦ ꯃꯔꯨꯞ ꯑꯁ ꯑꯈꯣꯏꯖꯨ ꯍꯥꯏꯖꯕ ꯋꯥꯅꯤ ꯑꯈꯣꯏꯖꯨ ꯆꯤꯡꯌꯥꯅꯤ ꯑꯗꯨ ꯕꯨ ꯂꯩꯔꯤꯕ ꯖꯒꯥꯖꯤ ꯆꯤꯡꯅ ꯍꯦꯟꯅ ꯁꯔꯨꯛ ꯆꯥꯃꯗ ꯁꯔꯨꯛ ꯑꯩꯈꯣꯏꯒꯤ ꯃꯧꯗ꯭ꯔꯥꯗꯤ ꯆꯤꯡꯅꯤ ꯑꯩꯈꯣꯏꯖꯦ ꯑꯗꯨꯕꯨ ꯃꯐꯝꯁꯤꯗꯁꯨ ꯁꯥꯔꯦ ꯍꯥꯏꯇꯥꯔꯦ꯫ ꯑꯩꯈꯣꯏꯅ ꯄꯥꯏꯔꯤꯕ ꯐꯣꯟꯁꯤꯁꯨ ꯍꯧꯖꯤꯛꯁꯦ ꯉꯍꯥꯛꯇꯪ ꯃꯦꯠꯄꯗ ꯃꯁꯤ ꯍꯦꯛꯇ ꯃꯩ ꯍꯧꯋꯦ ꯁꯥꯏ ꯏꯁꯥꯖꯤꯖꯨ ꯄꯪꯕꯪ ꯍꯨꯃꯥꯡ ꯁꯧꯕꯣꯏ ꯀꯩꯕꯣꯏ ꯑꯣꯝ ꯆꯥꯛꯅꯔꯒ ꯊꯕꯛ ꯑꯃ ꯇꯧꯕ ꯇꯧꯕꯝ ꯈꯪꯗꯕ꯫ ꯆꯥꯛꯃꯛꯒ ꯆꯥꯔꯦ ꯍꯥꯎꯇꯕ ꯑꯦꯟꯖꯥꯡ ꯄꯥꯎꯗ ꯍꯥꯎꯇꯦ ꯇꯧꯔꯤꯖꯤ ꯇꯧꯕꯝ ꯆꯥꯕꯝ ꯇꯨꯝꯕꯝ ꯆꯥꯕꯝ ꯈꯪꯗꯦꯗ ꯃꯔꯨꯞ꯫ ꯃꯔꯨꯞ ꯑꯗꯨ ꯀꯥꯂꯦꯟ ꯍꯨꯖꯤꯛ ꯀꯥꯂꯦꯟ ꯀꯩꯅꯣ ꯃꯇꯝꯁꯤꯕꯨ ꯀꯔꯤ ꯀꯔꯤ ꯃꯊꯦꯡꯍꯥꯎꯕꯤꯔꯤꯒꯦ ꯉꯁꯤꯒꯤꯅ ꯀꯔꯤ ꯀꯔꯤ ꯐꯪꯈ꯭ꯔꯕ?
ꯖꯥꯁꯦ ꯑꯗꯨꯝ ꯄꯪꯆꯥꯥꯗ ꯆꯥꯔꯤ ꯑꯗꯨꯅ ꯉꯁꯤꯖꯦ ꯏꯔꯣꯟꯕ ꯑꯧ ꯏꯔꯣꯟꯕꯨ ꯇꯧꯔ ꯆꯥꯔꯦ ꯃꯔꯨꯞ ꯍꯣꯏꯒꯤꯗꯤ ꯀꯩꯀꯩ ꯃꯊꯦꯟ ꯆꯥꯕꯤꯔꯤꯒꯦ?
ꯉꯁꯤꯗꯤ ꯊꯣꯏꯗꯣꯛꯄꯗꯤ ꯑꯩꯈꯣꯏ ꯃꯊꯦꯜ ꯌꯥꯝ ꯂꯣꯡꯖꯗ꯭ꯔꯦ ꯑꯩ ꯉꯁꯤꯗꯤ ꯑꯥ ꯏꯃꯥꯅ ꯌꯦꯔꯨꯝꯒ ꯑꯂꯨꯒ ꯑ ꯊꯣꯡꯕꯤꯔꯝꯃꯦ ꯑꯩ ꯊꯦꯡꯅ ꯆꯥꯖꯔꯦ ꯊꯕꯛ ꯏꯪꯈꯥꯡ ꯂꯣꯏꯁꯤꯜꯂꯒ꯫ ꯁꯥꯕꯖꯤꯗ ꯑꯩꯖꯦ ꯊꯕꯛ ꯑꯝꯇꯪ ꯇꯧꯒꯦ ꯇꯧꯔꯝꯕꯖꯦ ꯁꯥꯟꯅꯔꯨꯕꯒꯤ ꯏꯁꯥ ꯏꯁꯥꯖꯨ ꯋꯥꯕ ꯍꯥꯏꯇꯥꯔꯦꯀꯣ ꯇꯧꯕꯝꯁꯨ ꯈꯪꯗꯕ ꯑꯗꯨꯗ ꯁꯨꯝ ꯑꯁ ꯃꯁꯤ ꯑꯈꯣꯏꯅꯕꯨ ꯑꯗꯨꯌꯥꯝ ꯋꯥꯔꯒꯗꯤ ꯃꯁꯤ ꯑꯇꯣꯞꯄ ꯃꯐꯝ ꯃꯥꯂꯦꯝꯒꯤ ꯃꯐꯝ ꯀꯌꯥꯗ ꯁꯥꯟꯅꯔꯤꯕꯁꯤꯗꯤ ꯀꯃꯥꯏꯅ ꯇꯧꯔꯝ ꯇꯥꯔꯒꯦꯅ ꯁꯨꯝ ꯃꯔꯨꯞꯀ ꯑꯗꯨꯒꯤ ꯃꯇꯥꯡꯗ ꯋꯥꯔꯤ ꯋꯥꯇꯥꯏ ꯇꯧꯔꯒ ꯉꯍꯥꯛ ꯒ꯭ꯌꯥꯟ ꯇꯥꯅ ꯂꯩ ꯕ ꯌꯥꯕ꯭ꯔꯥ ꯌꯦꯡꯒꯦꯅ ꯇꯧꯖꯔꯛꯏꯅꯤ ꯑꯗꯨ ꯃꯐꯝ ꯑꯇꯩꯗ ꯎꯝ ꯑꯩꯈꯣꯏ ꯍꯧꯖꯤꯛꯁ‌ꯦ ꯑꯩꯅ ꯉꯛꯏꯁꯦ ꯃꯔꯨꯞ ꯑꯩꯈꯣꯏ ꯆꯥꯁꯦ ꯌꯥꯝꯅ ꯁꯥꯒꯦꯔꯥ ꯁꯥꯔꯣꯏꯒꯦꯔꯥ ꯑꯩꯈꯣꯏꯒꯤ ꯅꯨꯡꯁꯥꯁꯤꯅ ꯐꯅ ꯁꯥꯔꯁꯨ ꯆꯥ ꯊꯛꯄ ꯀꯥꯡꯒꯨ ꯑꯃ ꯂꯩꯔꯤꯁꯦ ꯑꯩꯈꯣꯏ ꯅꯨꯡꯊꯤꯟꯗ ꯁꯤꯅ ꯀꯃꯥꯏꯅ ꯇꯧꯕ ꯖꯥꯠꯅ‌ꯣꯀꯤ ꯃꯣꯠ ꯊꯝꯕꯤꯌꯨꯅꯦ
ꯑꯥ ꯃꯁꯤ ꯁꯨꯟꯗꯧꯕꯅꯤ ꯍꯥꯏꯅ ꯑꯗꯨꯒꯤ ꯑꯩꯁꯨ ꯃꯗꯨꯒꯤ ꯍꯩꯅꯕꯤꯗꯨ ꯃꯔꯥꯛ ꯑꯃ ꯑꯗꯨꯝ ꯂꯩꯖꯔꯝꯃꯤ ꯆꯥ ꯊꯛꯄꯒꯤ ꯍꯩꯅꯕꯤꯁꯦ
ꯑꯩꯅ‌ꯦ ꯍꯧꯖꯤꯛꯇꯤ ꯆꯥ ꯊꯛꯆꯗ꯭ꯔꯦ ꯍꯥꯏꯕꯗꯤ ꯆꯥ ꯊꯛꯄꯁꯤ ꯌꯥꯝꯅ ꯑꯩꯈꯣꯏꯒꯤ ꯏꯁꯥꯗ ꯍ‌ꯣꯏ ꯀꯥꯟꯅꯕ ꯀꯌꯥ ꯑꯃꯁꯨ ꯄꯤ ꯑꯗꯨꯕꯨ ꯀꯥꯟꯅꯗꯕ ꯆꯉꯥꯡ ꯊꯛꯄꯁꯤꯅ ꯑꯩꯈꯣꯏꯒꯤ ꯏꯁꯥꯗ ꯀꯥꯟꯅꯗꯕ ꯀꯌꯥ ꯑꯃꯁꯨ ꯄꯤ ꯑꯗꯨꯅ ꯁꯤꯅ ꯃꯔꯝ ꯑꯣꯏꯔꯒ ꯑꯩꯁꯨ ꯊꯛꯆꯈꯤꯗꯕꯅꯤ ꯍꯥꯏꯇꯥꯔꯦ ꯑꯗ‌ꯦ ꯉꯁꯤ ꯑꯇꯣꯞꯄ ꯂꯝꯗ ꯑꯩꯈꯣꯏꯒꯤ ꯁꯤ ꯅꯠꯇꯕ ꯑꯇꯣꯞꯄ ꯂꯝꯗ ꯑꯗꯨꯝ ꯊꯛꯅꯔꯤ ꯑꯗ ꯁꯥꯔꯁꯨ ꯂꯩꯉꯣꯏꯒꯤ ꯂꯝ ꯑꯣꯏꯔꯁꯨ ꯂꯩꯉ‌‌ꯣꯏꯒꯤ ꯂꯝ ꯑ‌ꯣꯏꯁꯅꯨ ꯑꯩꯈꯣꯏꯒꯤ ꯆꯥ ꯁꯪꯒꯣꯝ ꯆꯥ ꯍꯥꯏꯖꯕ ꯇꯥꯔꯦ ꯀ‌ꯣ ꯅꯍꯥꯛꯀꯤ ꯄꯥꯝꯕꯗ ꯍꯥꯏ ꯇꯥꯔ‌ꯦ ꯁꯪꯒ‌ꯣꯝ ꯆꯥꯁꯤ ꯌꯥꯝ ꯄꯥꯝꯅ ꯊꯛꯅꯕ ꯃꯤꯑ‌ꯣꯏ ꯀꯌꯥ ꯑꯃ ꯂꯩ ꯁꯤꯒꯤ ꯍꯩꯅꯕꯤ ꯍꯩꯅꯕꯤꯅ‌ꯦꯅ ꯁꯨꯃꯥꯏ ꯊꯛꯑꯗꯤ ꯌꯥꯔꯔ‌ꯣꯏ
ꯑꯗꯨꯅ‌ꯦ ꯃꯔꯝ ꯃꯤꯑꯣꯏꯕꯁꯨ ꯃꯈꯟ ꯃꯈꯜꯅꯤ ꯑꯗꯨꯅ‌ꯦ ꯁꯥꯒꯦꯔꯥ ꯁꯥꯔꯣꯏꯒꯦꯔꯥ ꯑꯩꯈꯣꯏꯗꯤ ꯉꯁꯤꯒꯤ ꯅꯣꯡꯃꯒꯤ ꯆꯥ ꯑꯍꯨꯝ ꯃꯔꯤ ꯊꯛꯇꯕ ꯌꯥꯗꯦ ꯁꯤꯅꯦ ꯃꯣꯏꯒꯤ ꯃꯣꯠꯇ ꯑꯗꯨ ꯀꯩꯁꯨ ꯀꯥꯏꯗꯦ ꯃꯗꯨ ꯇꯣꯉꯥꯟꯕ ꯑꯩꯈꯣꯏꯒꯤ ꯇꯦꯂꯦꯟ ꯃꯈꯜ ꯑꯃꯅꯦ ꯍꯥꯏꯇꯥꯥꯔꯦ ꯃꯔꯨꯞꯀꯣ ꯍꯥꯏꯗꯤ ꯁꯣꯝꯗ ꯃꯩ ꯍꯧꯈꯩ ꯍꯨꯃꯥꯡꯁꯤꯅ ꯆꯤ ꯆꯥ ꯆꯤꯆꯥ ꯇꯧꯅꯔꯒ ꯑꯣꯝ ꯆꯥꯛꯅꯔꯒ ꯂꯩꯔꯤꯁꯤꯗ ꯀꯦꯇꯜꯗꯒꯤ ꯆꯥ ꯑꯁꯥꯕꯗꯨ ꯕꯠ ꯂꯥꯎꯅ ꯍꯩꯖꯤꯜꯂꯒ ꯃꯗꯨ ꯀꯥꯝ ꯀꯥꯝꯗꯅ ꯊꯛꯏꯅ‌ꯦ ꯃꯁꯤ ꯇꯣꯉꯥꯟꯕ ꯄꯤꯊꯣꯛꯆꯕ ꯑꯃꯅꯤ ꯃꯁꯤ ꯑꯩꯈꯣꯏꯅ ꯍꯦꯛꯇ ꯍꯩꯅꯤꯡꯉꯦꯅ ꯍꯦꯛꯇ ꯍꯩ ꯃꯇꯝꯗ ꯃꯁꯤ ꯃꯇꯝ ꯌꯥꯝ ꯆꯪꯒꯅꯤ ꯍꯥꯏꯇꯥꯔꯦ ꯑꯗ‌ꯣ ꯃꯔꯨꯞ ꯑ ꯁꯨꯝ ꯑꯗꯨꯕꯨ ꯑꯗꯨ ꯑꯗꯨꯒꯨꯝꯕ ꯋꯥꯔꯤ ꯋꯥꯇꯥꯏ ꯁꯨꯝ ꯍꯥꯞꯆꯤꯟꯒ‌ꯦꯅ ꯇꯧꯕꯅꯤꯗ ꯃꯔꯨꯞ ꯑꯩꯈꯣꯏꯒꯤ ꯑꯥ ꯍꯧꯖꯤꯛꯁꯦ ꯑꯩꯈꯣꯏꯒꯤ ꯃꯐꯝ ꯑꯇꯩꯗ ꯎꯟꯒ ꯇꯥꯕ ꯃꯐꯝꯁꯤꯡꯒꯗꯤ ꯅꯨꯡꯉꯥꯏꯅꯤꯡꯉꯝꯅꯤꯀ‌ꯣ ꯃꯔꯨꯞ ꯑꯗꯨꯕꯨ ꯃꯈꯣꯏꯅꯁꯨ ꯄꯥꯝꯃꯝꯗꯣꯏꯁꯦ ꯅꯨꯡꯁꯥ ꯁꯥꯕ ꯖꯒꯥꯖꯤ ꯂꯩꯅꯤꯡꯉꯝꯗꯣꯏꯅꯤ ꯑꯗꯨꯒ ꯑꯁꯥꯕꯗ ꯂꯩꯕ ꯑꯩꯈꯣꯏꯅ ꯑꯃꯨꯛ ꯑꯩꯏꯪꯕꯗ ꯂꯩꯅꯤꯡꯉꯤꯅꯤ ꯃꯁꯤ ꯍꯧꯁꯥꯅꯤ ꯑꯗꯣ ꯃꯔꯨꯞꯀꯤ ꯃꯣꯠꯇꯗꯤ ꯀꯃꯥꯏ ꯀꯃꯥꯏꯅ ꯇꯧꯏꯤ ꯍꯥꯏꯗꯤ ꯁꯤ ꯑꯈꯣꯏꯒꯤꯁꯤꯗ ꯑꯁꯥ ꯅꯣꯡꯖꯨ ꯅꯨꯡꯁꯥ ꯅꯥꯏꯅ ꯇꯧꯔꯒ ꯍꯣꯏ ꯁꯥꯕꯕꯨꯗꯤ ꯌꯥꯝ ꯊꯤꯅ ꯁꯥꯔꯦ ꯑꯗꯨ ꯅꯠꯇꯕꯤꯗ ꯑꯌꯤꯡꯕ ꯃꯐꯝꯗ ꯑꯗꯨꯝ ꯂꯩꯕ ꯉꯝꯒꯗꯕ꯭ꯔꯥ ꯀꯃꯥꯏꯅ ꯇꯧꯋꯤ ꯍꯥꯏꯕꯗꯤ ꯑꯌꯤꯡꯕꯅ ꯀꯥ ꯍꯦꯟꯅ ꯏꯪꯕꯃꯛꯇꯤ ꯅꯠꯇꯕ ꯑꯗꯨꯕꯨ ꯃꯇ‌ꯝ ꯑꯌꯥꯝꯕꯗ ꯎꯟꯗ ꯑꯗꯨꯝ ꯇꯥꯕ ꯑꯗꯨꯒ ꯑꯗꯨꯒꯤ ꯖꯒꯥꯗꯨꯗ ꯂꯩꯌꯨꯒ ꯍꯥꯏ ꯇꯥꯔꯗꯤ ꯃꯔꯨꯞꯁꯨ ꯂꯩꯒꯗ꯭ꯔꯥ ꯀꯃꯥꯏꯅ ꯇꯧꯅꯤ
ꯑꯩꯒꯤ ꯑꯩ ꯑꯩꯒꯤ ꯑ‌ꯣꯏꯅ ꯈꯜꯂꯣ ꯍꯥꯏꯇꯥꯔꯒꯗꯤ ꯑꯁꯥꯕ ꯃꯐꯝꯗ ꯂꯩꯕꯁ‌ꯦ ꯑꯩꯈ‌ꯣꯏꯒꯤ ꯗꯥꯎ ꯍꯥꯏꯗꯤ ꯑꯩꯒꯤ ꯗꯥꯎ ꯍꯥꯏꯇꯥꯔꯦ ꯑꯩ ꯃꯁꯤ ꯑꯩꯒꯤ ꯏꯃꯨꯡꯗ ꯂꯩꯔꯤꯕ
ꯍꯛꯆꯥꯡ ꯑꯗꯨꯒꯤ ꯑꯗꯨꯅ ꯑꯩꯗꯤ ꯑꯌꯤꯡꯕꯅ ꯍꯦꯟꯅ ꯄꯥꯝꯖꯕ ꯃꯤꯅꯤꯅꯦ ꯏꯪꯕꯨ ꯏꯪꯉꯗꯤ ꯑꯗꯨꯝ ꯌꯥꯔꯦ ꯑꯗ‌ꯣꯛ ꯑ‌ ꯇ‌ꯣꯡꯉꯥꯟꯕ ꯑꯃ ꯍꯥꯏꯅ ꯉꯔꯥꯡ ꯅꯨꯡꯗꯥꯡꯁꯤ ꯑꯣꯏꯔꯝꯗ꯭ꯔ‌ꯦꯅ‌ꯦ ꯊꯕꯛ ꯂꯝ ꯃꯃꯤꯡ ꯍꯥꯏꯇꯥꯔꯦ ꯑꯗꯨꯒꯤ ꯍꯧꯖꯤꯛ ꯍꯧꯖꯤꯛ ꯁꯥꯟꯅꯔꯤꯕ ꯕꯣꯟꯒꯤ ꯃꯃꯤꯡꯗꯨꯗꯤ ꯑꯗꯨꯒꯤ ꯁꯥꯟꯅꯔꯣꯏ ꯃꯃꯤꯡ ꯅꯣꯏ ꯄꯟꯕ ꯈꯣꯠꯄ ꯑꯗꯨꯝ ꯌꯥꯎꯋꯦ ꯃꯌꯦꯛꯄꯨ ꯁꯦꯡꯉꯒꯗꯤ ꯃꯣꯏꯒꯤꯁꯦ ꯑꯗꯨꯝ ꯌꯥꯕꯒꯤ ꯃꯑꯣꯡꯗ ꯇꯧꯕ ꯍꯥꯏꯇꯥꯔꯦ ꯇꯠꯀ‌ꯦꯔꯥ ꯈꯣꯠꯀꯦꯔꯥ ꯃꯌꯦꯛ ꯁꯦꯡꯉ ꯑꯗꯨꯝ ꯌꯥꯕꯩ ꯃꯑꯣꯡꯗ ꯇꯧꯔ‌ꯦ
ꯑꯣ ꯑꯗꯣ ꯃꯔꯨꯞꯅ ꯉꯥꯡꯕꯗꯣ ꯈꯔ ꯀꯟꯅ ꯉꯥꯡꯕꯤꯔꯛꯑꯣ ꯐꯦꯟ ꯃꯈꯣꯟꯗꯨꯒ ꯀꯩꯒ ꯑꯩ ꯇꯥꯁꯟꯕꯗ ꯈꯔ ꯋꯥꯏ ꯍꯥꯏ ꯇꯥꯖꯧꯒ‌ꯣꯗ ꯍ‌ꯣꯔ‌ꯦꯟ ꯑꯗꯨ ꯇꯥꯕꯝ ꯈꯪꯗ꯭ꯔꯒꯗꯤ ꯌꯦꯡꯉꯤꯕ ꯀꯥꯡꯕꯨꯒꯩꯅ ꯇꯥꯁꯜꯂꯤ ꯀꯥꯡꯕꯨꯒꯩꯅ ꯏꯕꯝ ꯈꯪꯗꯕ ꯇꯥꯔꯦ ꯂ‌ꯦꯕ‌ꯦꯜ ꯀꯩꯅ‌ꯣꯅꯤ ꯑ
ꯍꯣꯏ ꯑꯩꯈꯣꯏꯒꯤ ꯍꯥꯏꯅꯕꯝ ꯂꯩ ꯅꯨꯄꯥ ꯑꯃ ꯑꯣꯏꯇꯥꯔꯒꯗꯤ ꯐ ꯁꯥꯕ ꯑꯃ ꯃꯇꯝꯁ‌ꯦ ꯈꯥꯡꯉꯨ ꯐꯦꯟ ꯊꯥꯗꯕꯤ ꯈꯣꯠꯇꯕꯤ ꯑꯃꯃ ꯇꯧꯗꯕꯤꯗ ꯈꯥꯡꯉꯨ ꯏꯪꯉꯁꯨ ꯈꯥꯡꯉꯨ ꯃꯗꯨ ꯃꯌꯥꯝꯗꯣ ꯉꯝꯃꯛ ꯀꯥꯟꯗ ꯅꯪ ꯅꯪꯒꯤ ꯅꯁꯥꯖ‌ꯦ ꯃꯌꯥꯝꯗꯒꯤ ꯇꯣꯞ ꯇꯣꯞꯄ ꯑꯃ ꯑꯣꯏꯒꯅꯤ ꯍꯥꯏ ꯃꯁꯤ ꯌꯥꯝꯗꯤ ꯆꯨꯝꯕ ꯋꯥꯐꯝꯅꯤ ꯑꯗꯨꯕꯨ ꯑ‌ ꯑꯩ ꯑꯃꯝꯇꯪꯗꯤ ꯍꯣꯠꯅꯒꯦꯅ ꯈꯜꯂꯤ ꯑꯗꯨꯕꯨ ꯑꯩ ꯍꯥꯒꯠꯆꯕꯒꯤ ꯑꯦꯂ꯭ꯔꯖꯤꯒꯤ ꯄ꯭ꯔꯣꯕ꯭ꯂꯦꯝ ꯑꯃ ꯂꯩꯕꯅ ꯑꯩ ꯍꯧꯖꯤꯛꯀꯤꯗꯤ ꯃꯗꯨ ꯇꯧꯕ ꯉꯝꯖꯗ꯭ꯔꯤ ꯑꯩ ꯑꯝꯇꯪ ꯀꯧꯋꯦ ꯈꯜꯂꯤ ꯍꯥꯏꯇꯥ ꯍꯛꯆꯥꯡꯁꯤꯁꯨ ꯁꯥꯟꯅ ꯈꯣꯠꯅꯖ ꯇꯧꯔꯒ ꯑꯗꯨꯛꯀꯤ ꯃꯇꯤꯛ ꯊꯥꯛꯇꯅꯇ ꯂꯩꯔꯛꯑꯕꯅꯤ ꯑꯗꯨꯅ ꯍꯥꯏꯔꯤꯕ ꯑꯁꯥꯕ ꯑꯏꯪꯕꯁꯤꯗ ꯑꯗꯨꯛꯀꯤ ꯃꯇꯤꯛ ꯍꯩꯁꯤꯡꯅ ꯈꯥꯡꯕ ꯉꯝ ꯇꯥꯔꯒꯗꯤ ꯑꯩꯈꯣꯏ ꯃꯤꯑꯣꯏꯕꯁꯤ ꯁꯤ ꯏꯕꯣꯂꯨꯁꯟ ꯍꯥꯏꯕ ꯋꯥꯍꯩꯗꯨꯒꯤ ꯁꯨꯝ ꯂꯣꯏꯅꯅ ꯈꯥꯡꯕ ꯉꯝꯃꯒꯅꯤ ꯍꯥꯏꯕꯒꯤ ꯋꯥꯈꯜꯅꯤ ꯑꯗꯨ ꯃꯔꯛꯇ ꯀꯩ ꯁꯤꯒꯤ ꯃꯇꯥꯡꯗ ꯀꯔꯤꯒꯨꯝꯕ ꯊꯝꯕꯤꯅꯤꯡꯉ‌ꯦ
ꯎꯝ ꯃꯗꯨ ꯃꯇꯝꯒꯤ ꯃꯇꯨꯡ ꯏꯟꯅ ꯑꯗꯨꯝ ꯇꯞꯅ ꯇꯞꯅ ꯍꯣꯡꯉꯛꯀꯗꯕ ꯄꯨꯔꯛꯀꯗꯕ ꯑꯍꯣꯡꯕꯅꯦ ꯑꯗꯣ ꯑꯈꯣꯏ ꯍꯧꯖꯤꯛ ꯍꯧꯖꯤꯛ ꯂꯩꯔꯤꯕ ꯑꯩꯈꯣꯏꯒꯤ ꯑꯣꯏꯅꯗꯤ ꯃꯗꯨ ꯑꯣꯏ ꯑꯣꯏꯊꯣꯛꯄꯗ ꯋꯥꯈꯟꯅ ꯂꯥꯝꯕꯗ ꯈꯤꯇꯪ ꯋꯥꯅ ꯊꯣꯛꯀꯅꯤꯅ ꯊꯝꯖꯒ‌ꯦ ꯃꯔꯝꯗꯤ ꯏꯚꯣꯂꯨꯁꯟ ꯂꯥꯛꯄ ꯑꯍꯣꯡꯕ ꯆꯨꯅ ꯆꯥꯅꯕ ꯍꯥꯏꯂꯥꯛꯄ ꯍꯥꯏꯕꯁꯤ
ꯑꯩꯈꯣꯏꯒꯤ ꯂꯩꯔꯤꯕ ꯃꯐꯝ ꯑꯁꯤꯅ ꯍꯥꯟꯅ ꯑꯣꯟꯈ꯭ꯔꯕ ꯃꯇꯨꯡꯗ ꯑꯗꯨꯒ ꯆꯨꯁꯟꯅꯅꯕ ꯃꯑꯣꯡꯗ ꯂꯥꯛꯀꯗꯕꯅꯦ ꯑꯗ ꯑꯩꯈꯣꯏꯒꯤ ꯑꯣꯏꯅꯗꯤ ꯍꯧꯖꯤꯛ ꯍꯧꯖꯤꯛ ꯍꯤꯡꯉꯤꯕ ꯑꯩꯈꯣꯏꯒꯤ ꯑꯣꯏꯅꯗꯤ ꯈꯤꯇꯪ ꯋꯥꯅ ꯊꯣꯛꯀꯅꯤ ꯃꯊꯪꯗ ꯂꯥꯛꯀꯗ‌ꯣꯔꯤꯕ ꯑꯥ ꯑꯐꯕ ꯀꯥꯔꯛꯀꯗ‌ꯣꯔꯤꯕ ꯄꯣꯛꯂꯛꯀꯗꯨꯔꯤꯕ ꯃꯊꯪ-ꯃꯊꯪꯗ ꯄꯣꯂꯛꯀꯗ ꯍꯧꯖꯤꯛ-ꯍꯧꯖꯤꯛ ꯄꯣꯛꯇ꯭ꯔꯤꯕ ꯄꯣꯛꯂꯛꯀꯗꯨꯔꯤꯕ ꯑꯉꯥꯡꯁꯤꯡꯗ
ꯗꯤ ꯌꯥꯎꯔꯛꯀꯅꯤ ꯍꯥꯏꯕꯒꯤ ꯊꯥꯖꯕ ꯊꯝꯖꯩ ꯑꯗꯨꯒ ꯁꯥꯕꯒꯤ ꯃꯇꯥꯡꯖꯤ ꯑꯥ ꯑꯗꯣꯝꯅꯁꯨ ꯍꯥꯏꯕꯤ ꯄꯩ ꯁꯥꯕꯗ ꯑꯩ ꯁꯥ ꯍꯥꯏꯗꯤ ꯆꯤꯟꯖꯥꯛ ꯀꯩꯀꯥꯗ ꯑꯣꯏꯅ ꯑꯦꯂꯔꯖꯤꯗꯤ ꯂꯩꯖꯗ꯭ꯔꯦ ꯁꯥꯕꯗꯨ ꯅꯨꯡꯁꯥꯖꯤꯅ ꯑꯩꯒꯤ ꯎꯟꯖꯥꯖꯤꯗ ꯈꯤꯇꯪ ꯀꯨꯏꯅ ꯌꯩꯕ ꯇꯥꯔꯒꯗꯤ ꯑꯗꯨꯝ ꯉꯥꯡꯈꯠꯄꯤꯗꯣ ꯍꯥꯀꯠꯆꯕꯤ ꯑꯉꯥꯡꯕꯗꯨꯗꯤ ꯑꯗꯨꯝ ꯍꯥꯏꯗꯤ ꯃꯤꯖꯨ ꯂꯣꯏꯅ ꯉꯥꯡꯉꯀꯅꯤ ꯑꯗꯨꯒ ꯍꯥꯀꯠꯆꯕ ꯑꯃ ꯌꯥꯎꯕ ꯍꯥꯏꯇꯔ‌ꯦ ꯑꯩꯒꯤꯅ ꯑꯃꯨꯛ ꯍꯥꯀꯠꯆꯕ ꯈꯣꯠꯄꯝ-ꯂꯥꯛꯄꯝ ꯈꯪꯗ꯭ꯔꯒ ꯑꯩꯈꯣꯏꯒꯤ ꯐꯨꯔꯤ ꯅꯨꯡꯂꯤ ꯁꯨꯡꯊ‌ꯣꯛꯊꯣꯛꯇꯕꯤꯗ ꯐꯨꯔꯤ ꯅꯨꯡꯂꯤ ꯑꯝꯇ ꯊꯣꯛꯇꯕꯤꯗ ꯍꯥꯀꯠꯆꯔꯒ ꯏꯁꯥꯖ‌ꯦ ꯆꯛ-ꯆꯛ-ꯆꯛ ꯊꯤꯜꯂꯒ ꯂꯩꯕꯝ ꯆꯥꯕꯝ ꯈꯪꯗꯕ ꯑꯃꯗꯧꯅ ꯇꯧꯕ ꯑꯗꯨꯅ ꯃꯔꯝ ꯑꯣꯏꯔꯒ ꯑꯩ ꯌꯦ ꯑꯌꯥꯝꯕꯗ ꯑꯥ ꯑꯊꯥꯕ ꯐꯤꯔꯣꯟ ꯑꯗꯨꯝ ꯁꯤꯖꯤꯟꯅꯖꯩ ꯅꯃꯤꯅ ꯌꯦꯡꯕꯗꯕꯨꯗꯤ ꯉꯥꯎꯋꯦ ꯍꯥꯏꯅ__ ꯉꯣꯋꯦ ꯑꯗꯨꯕꯨ ꯁꯣꯝꯗ ꯌꯥꯗꯗꯅꯕꯨꯗꯤ ꯇꯧꯔꯤꯕ ꯃꯣꯏꯅꯗꯤ ꯈꯪꯕꯤꯗ꯭ꯔꯤꯕ ꯑꯁꯨꯃꯥꯏꯅ ꯊꯝꯖꯔꯤꯕꯣ
ꯆꯨꯝꯃꯤ ꯌꯥꯝꯅ ꯑꯗꯨꯒ ꯑꯩꯈꯣꯏꯒꯤ ꯁꯥꯕꯖꯤꯅ ꯑꯣꯠꯂꯤꯕꯁꯤ ꯑꯩꯈꯣꯏꯗꯤ ꯌꯨꯝꯗ ꯂꯩꯕꯅꯤ ꯐꯦꯟ ꯊꯥꯔꯒ ꯂꯩꯕꯅꯤ ꯑꯥ ꯍꯥꯏꯕꯤꯌꯨ
ꯑꯩ ꯐꯦꯟ ꯃꯈꯣꯟ ꯇꯥꯔꯤꯕ꯭ꯔ‌ꯣ ꯀꯃꯥꯏ ꯇꯧꯋꯦ ꯑꯩ ꯍꯥꯏꯐꯦꯠꯇꯪꯗꯤ ꯁꯦꯝꯕꯅꯤ ꯌꯥꯔꯕ꯭ꯔ ꯌ‌ꯦꯡ ꯉꯨ__
ꯑꯥ ꯇꯥꯗ꯭ꯔꯦ ꯊꯣꯏꯗꯣꯛꯄꯗꯤ ꯀꯅꯣ ꯇꯧ ꯇꯧ ꯇꯧꯗ꯭ꯔꯦ ꯑꯩ ꯑꯗꯨꯒ ꯑꯥ ꯃꯈꯥ ꯇꯥꯖꯔꯛꯀꯦ ꯍꯨꯖꯤꯛꯀꯤ ꯑꯩꯈꯣꯏꯅꯒ ꯌꯨꯝꯗ ꯌꯨꯝꯒꯤ ꯃꯅꯨꯡꯗ ꯐꯦꯟ ꯃꯈꯥꯗ ꯂꯩꯕꯅꯤ ꯁꯤꯕꯨꯛꯇ ꯑꯩꯈꯣꯏꯖꯦ ꯁꯥꯔꯦꯗꯅ ꯇꯧꯖꯔꯤꯝꯅꯤꯌꯦ ꯑꯗꯨ ꯀꯩꯊꯦꯟꯗ ꯀꯩꯗꯣ ꯏꯃꯥ ꯏꯕꯦꯟ__ ꯀꯌꯥ ꯑꯃꯅ ꯍꯧꯖꯤꯛ ꯁꯥꯇꯤꯟ ꯑꯃ ꯀꯩ ꯑꯃ ꯐꯤ ꯑꯃ ꯈꯜꯂꯒ ꯃꯅꯥ ꯃꯁꯤꯡ ꯌꯣꯜꯂꯤꯕ ꯑꯃꯗꯤ ꯄꯣꯠ ꯆꯩ ꯊꯥꯡꯂꯤꯕ ꯏꯌꯥꯝꯕ ꯇꯥꯗ ꯑꯗꯩ ꯏꯅꯥꯎꯖꯤꯡ ꯏꯂꯨꯡ ꯏꯃꯥꯟꯅꯕꯖꯤꯡ ꯑꯃꯗꯤ ꯑꯩꯈꯣꯏꯒꯤ ꯒꯥꯔꯤ ꯊꯧꯔꯒ ꯁꯤ__ ꯌꯦꯟ ꯇꯥꯜꯂꯤꯕ ꯔꯤꯛꯁ‌ꯣ ꯊꯧꯔꯒ ꯁꯦꯟ ꯇꯥꯜꯂꯤꯕ ꯃꯈꯣꯏꯁꯤꯡ ꯑꯁꯤꯗꯤ ꯌꯥꯝ ꯋꯥꯔꯝꯒꯅꯤꯀꯣ ꯍꯜꯂꯨꯕꯗ ꯑꯩꯈꯣꯏꯅ ꯃꯗꯨ ꯑꯩꯈꯣꯏꯅ ꯋꯥꯔꯦ ꯍꯥꯏꯁꯤꯗꯤ ꯃꯁꯤꯗꯤ ꯈꯨꯋꯥ ꯑꯃꯅꯤ ꯈꯜꯂꯨ-ꯈꯜꯂꯨꯔꯒꯗꯤ ꯑꯩꯈꯣꯏꯁꯦ ꯌꯥꯝ ꯅꯨꯡꯉꯥꯏꯔꯕꯅꯤꯅ ꯈꯟꯗꯣꯛꯄ__ ꯁꯤ ꯌꯥꯔꯤꯝ ꯃꯔꯨꯞ ꯅꯠꯇ꯭ꯔꯅꯦ
ꯃꯥꯅꯦ ꯑꯆꯨꯝꯕꯅꯤ ꯑꯩꯈꯣꯏꯅ ꯋꯥꯔꯦꯅ ꯈꯜꯂꯛꯄ ꯃꯇꯝꯗ ꯍꯥꯏꯕꯗꯤ ꯑꯩꯈꯣꯏꯗꯤ ꯈꯣꯡ ꯈꯨꯠꯃꯛꯇꯤ ꯌꯥꯎꯔꯤꯗꯅꯀꯣ ꯑꯗꯨ ꯃꯣꯏ ꯍꯣꯏ ꯑꯗꯨꯒꯤ-ꯑꯗꯨꯒꯤ ꯔꯤꯛꯁꯣ ꯊꯧꯕ ꯈꯣꯠꯄ ꯑꯗꯨꯒꯨꯝꯕꯗꯨꯁꯨ ꯋꯥꯔꯤꯕ ꯉꯥꯛꯇꯅꯤ ꯕꯨ ꯑꯩꯈꯣꯏ ꯃꯈ‌ꯣꯡ-ꯃꯈꯨꯠ ꯇꯦꯛꯄ ꯔꯤꯛꯁ‌ꯣ ꯊꯧꯕꯗꯨꯗꯤ ꯑꯃꯨꯛ ꯐꯈ꯭ꯔꯦ ꯔꯤꯛꯁ‌ꯣ ꯊꯧꯕꯗꯨꯅ ꯑꯃꯨꯛ ꯌꯤꯡꯗꯣꯏꯁꯤꯅ ꯑꯩꯈꯣꯏ ꯃꯈꯣꯡ ꯃꯈꯨꯠ ꯇꯦꯛ__ ꯄ ꯃꯤꯁꯤꯡꯅ ꯀꯔꯝꯕ ꯌꯦꯡ__
ꯃꯈꯣꯏ ꯑꯩꯈꯣꯏꯗꯤ ꯀꯣꯟ ꯈꯨꯠꯇꯦꯛꯄ ꯃꯛꯇꯤ ꯅꯠꯇꯦ ꯑꯗꯨꯅ ꯍꯣꯠꯅꯕ ꯌꯥꯕ ꯉꯥꯛꯇꯅꯤ ꯃꯈꯣꯡ ꯃꯈꯨꯠ ꯌꯥꯎꯗꯕ